ꯍꯜꯂꯣ
ꯃꯁꯠꯇ꯭ꯔꯣ
ꯃꯥꯅꯤꯚꯥꯏ
ꯎꯝ ꯅꯨꯡꯉꯥꯏꯔꯤꯕꯣ
ꯅꯨꯡꯉꯥꯏ ꯅꯨꯡꯉꯥꯏ ꯄꯥꯏꯗꯤ ꯅꯨꯡꯉꯥꯏꯔꯤꯕꯣ
ꯅꯨꯡꯉꯥꯏꯔꯤꯌꯦꯦ ꯀꯩ ꯇꯧꯔꯝꯃꯤꯅꯣ
ꯑꯩꯗꯤꯦ ꯁꯨꯝ ꯊꯕꯛ ꯑꯃ ꯆꯠꯂꯨꯅꯦ ꯍꯟꯗꯛꯇ ꯉꯥꯏꯔꯤ ꯍꯜꯗꯣꯛꯑꯝꯕꯁꯤꯅꯤ ꯚꯥꯏ ꯍꯣꯏꯒꯤ ꯂꯧꯒꯤ ꯐꯤꯕꯝꯁꯤ ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯨꯣ
ꯑ ꯅꯣꯡ ꯈꯔ ꯇꯥꯗꯕꯒ ꯑꯗꯨꯝ ꯍꯟꯗꯛꯃꯛꯁꯦ ꯈꯔ ꯅꯣꯡ ꯇꯥ ꯏꯁꯤꯡ ꯐꯪꯕ ꯈꯔ ꯋꯥꯠꯂꯦ ꯇꯖꯥꯄꯨꯔꯔ ꯍꯪꯗꯤ
ꯀꯔꯤꯝ ꯄꯒ ꯅꯠꯇ꯭ꯔꯣ ꯍꯥꯏꯁꯦ
ꯄ ꯅ ꯅ ꯇꯦꯗ ꯚꯏ ꯀꯩꯅꯣꯅꯤꯗ ꯑꯩꯈꯣꯏꯗꯤ ꯂꯥꯜ ꯃꯌꯥꯏꯗ ꯑꯣꯏꯕꯅꯤꯅ ꯍꯥꯏꯗꯤ ꯏꯁꯤꯡꯗꯣ ꯈꯔ ꯐꯪꯕ ꯋꯥꯏ ꯑꯗꯨꯗꯤ ꯂꯝꯁꯨ ꯈꯔ ꯇꯣꯡꯉꯦ ꯑꯗꯨꯅ ꯐꯔꯛ ꯇꯔꯦ ꯇꯧꯔꯤꯁꯦ ꯍꯟꯗꯛ ꯃꯊꯥꯡꯁꯦ ꯃꯤ ꯂꯧ ꯅꯨꯡ ꯈꯣꯏꯅꯕ ꯈꯣꯠꯅꯕ ꯆꯜꯂꯤꯠ ꯇꯧꯋ ꯅꯣꯏ ꯅꯪ ꯍꯥꯏꯆꯔꯤꯗꯣ ꯀꯥꯏ ꯀꯥꯏꯗꯅꯣ
ꯑꯩꯅ ꯆꯠꯂꯨꯁꯦ ꯁꯨꯝ ꯁ ꯑꯄꯥꯕ ꯏꯃꯥꯟꯅꯕ ꯑꯣꯏꯒꯦꯔꯥ ꯑꯗꯨꯝ ꯆꯠꯂꯨ
ꯎꯝ ꯀꯩ ꯂꯩꯔꯤꯒꯦ ꯌꯥꯝ ꯀꯣꯏꯕ ꯆꯠꯂꯤꯗ
ꯎꯝ ꯁꯨꯝ ꯑꯦ ꯀꯨꯏꯔꯦ ꯎꯅꯗꯕ ꯈꯣꯠꯇꯕ ꯇꯧꯧꯗ꯭ꯔꯥ ꯐꯣꯟ ꯇꯧꯔꯛꯏ ꯊꯦꯡꯉꯁꯦ ꯀꯣꯁꯦꯅ ꯎ
ꯎꯝ
ꯑꯗꯨꯣ ꯅꯣꯏꯒꯤꯗꯤ ꯂꯧ ꯍꯤꯡꯈꯣꯟꯗꯨꯔꯗꯤ ꯄꯨꯁꯟꯕ ꯈꯣꯠꯄ ꯊꯧꯖꯤꯟꯕ ꯈꯣꯠꯐꯝꯗꯤ ꯌꯥꯗ꯭ꯔꯥ
ꯍꯧꯆꯕ ꯈꯣꯠꯆꯟꯕꯁꯦ ꯈꯔ ꯐꯔꯛ ꯇꯥꯏ ꯍꯥꯏꯗꯤ ꯑꯩꯈꯣꯏ ꯃꯌꯥꯏꯗ ꯂꯩꯕꯅꯤꯅ ꯃꯤ ꯃꯌꯥꯝ ꯃꯤ ꯃꯌꯥꯝꯗꯩꯁꯨ ꯍꯥꯟꯅ ꯇꯧꯗꯕꯁꯨ ꯌꯥꯗꯕ ꯍꯥꯏ ꯃꯤ ꯃꯇꯥꯏꯗꯨ ꯅꯣꯏ ꯇꯧꯁꯪꯉꯗꯤ ꯑꯩꯈꯣꯏ ꯃꯅꯨꯡꯒꯤꯗꯣ ꯑꯃꯨꯛ ꯆꯪ ꯌꯥꯔꯣꯏꯗꯕ ꯑꯗꯨꯅ ꯍꯥꯟꯅ ꯇꯧꯔꯗꯤ ꯏꯁꯤꯡꯁꯨ ꯐꯪꯗꯕ ꯈꯔ ꯒ꯭ꯌꯥꯟ ꯇꯥꯔꯗꯅ ꯑꯉꯥꯡ ꯂꯧ ꯍꯟꯗꯛꯛꯇꯗꯤ ꯑꯉꯟ ꯐꯥꯎꯁꯨ ꯎꯍꯧꯗꯦ ꯇꯧꯔꯤꯁꯦ
ꯎꯝ
ꯑꯩꯈꯣꯏ ꯍꯥꯟꯅꯗꯤ ꯃꯃꯥꯡꯗ ꯗꯕꯟ ꯀ꯭ꯔꯣꯄꯤꯡ ꯍꯥꯟꯅ ꯑꯣꯏꯅ ꯇꯧꯕꯅꯦ
ꯎꯝ
ꯗꯕꯜ ꯒ꯭ꯔꯣꯄꯤꯡ ꯇꯧꯕꯗꯣ ꯍꯟꯗꯛꯀꯤ ꯅꯣꯡ ꯈꯔ ꯇꯥꯕ ꯊꯕꯛ ꯏꯟꯈꯥꯡ ꯈꯔ ꯆꯤꯟꯜꯂꯒ ꯗꯕꯟ ꯒ꯭ꯔꯣꯄꯤꯡ ꯇꯧꯍꯧꯗ꯭ꯔꯦ ꯅꯣꯏ ꯑꯩꯈꯣꯏ ꯐꯩꯗꯣꯝ ꯇꯔꯥꯈꯛ ꯎꯖꯕꯅꯦ
ꯎꯝ
ꯐꯩꯔꯣ ꯐꯩꯔꯣ ꯇꯥ ꯑꯗꯨꯗ ꯆꯍꯤꯒꯤ ꯁꯨꯝ ꯐꯧ ꯐꯧ ꯕꯣꯔꯥ ꯆꯅꯤ ꯆꯍꯨꯝꯃꯨ ꯑꯗꯨꯃꯥꯏꯅ ꯑꯗꯨꯝ ꯐꯪꯕꯅꯦ ꯑꯗꯨ ꯐꯪꯕꯗꯣ ꯍꯟꯗꯛꯇꯤ ꯌꯥꯗ꯭ꯔꯦ ꯍꯥꯏꯗꯤ ꯗꯕꯟ ꯀ꯭ꯔꯣꯄꯤꯡ ꯇꯧꯍꯧꯗ꯭ꯔꯕꯅꯤꯅꯀꯣ
ꯎꯝ
ꯍꯥꯟꯅ ꯑꯗꯨꯝ ꯇꯧꯋꯦꯅꯤ ꯆꯍꯤ ꯑꯃꯒꯤ ꯑꯗꯨꯝ ꯑꯩꯈꯣꯏ ꯑꯗꯨꯝ ꯂꯦꯝꯕ ꯑꯗꯨꯝ ꯑꯩꯈꯣꯏ ꯇꯔꯥꯃꯨꯛ ꯆꯥꯕꯗ ꯑꯗꯨꯝ ꯂꯦꯝꯃꯦ ꯇꯦꯝꯕ ꯃꯅꯨꯡ ꯐꯧ ꯑꯃꯨꯛ ꯀꯥꯏꯊꯣꯛꯏꯅꯦꯕꯀꯣ ꯀꯥꯏꯊꯣꯛꯄꯁꯦ ꯑꯗꯨꯝ ꯍꯟꯗꯛꯇꯤ ꯐꯧꯁꯨ ꯂꯣꯏꯁꯤꯜꯂꯛꯇ꯭ꯔꯦ ꯍꯟꯗꯛ ꯐꯧ ꯂꯣꯛꯄ ꯅꯪꯉꯣꯏꯗ ꯔ ꯈꯪꯅꯤ ꯒ꯭ꯌꯥꯟ ꯇꯥꯗꯗ ꯇꯧꯔꯤꯁꯦ
ꯁꯤꯁꯦꯛ ꯂꯧ ꯎꯕ ꯑꯩꯈꯣꯏ ꯄ꯭ꯔꯣꯁꯦꯁꯁꯤꯦ ꯍꯥꯏꯗꯤ ꯍꯨꯟꯈ꯭ꯔꯕ ꯅꯠꯇ꯭ꯔꯒ ꯁꯨꯝ ꯆꯣꯡꯈꯠꯄ ꯍꯧꯔꯛꯑꯕ ꯀꯄ ꯀꯣꯄꯧꯔꯕ꯭ꯔꯣ ꯀꯜꯂꯑꯕ꯭ꯔꯥ
ꯈꯨꯔꯪ ꯈꯔ ꯆꯠꯅꯔ ꯇꯧꯔꯤꯌꯦ ꯈꯨꯔꯪꯁꯦ ꯑꯩꯈꯣꯏ ꯁꯨꯃꯥꯏꯅ ꯇꯧꯕꯅꯦ ꯑꯩꯈꯣꯏ ꯃꯤ ꯑꯩꯈꯣꯏ ꯂꯩꯀꯥꯏ ꯃꯤ ꯇꯔꯥꯃꯨꯛ ꯈꯣꯝꯃꯒ ꯁꯨꯝ ꯅꯥꯄꯤ ꯅꯥꯄꯤ ꯇꯦꯡꯕꯅ ꯂꯩꯅꯁꯨꯣ ꯃꯣꯏ ꯂꯩꯀꯥꯏ ꯃꯤ ꯈꯔ ꯂ ꯁꯨꯝ ꯇꯧꯕꯅꯤ ꯃꯣꯏ ꯂꯩꯀꯥꯏ ꯃꯤꯁꯨ ꯑꯗꯨꯝ ꯍ ꯇꯧꯌꯦꯗ ꯄꯩꯁꯥꯗꯤ ꯃꯌꯥꯝ ꯆꯪꯉꯤ ꯑꯗꯣ ꯇꯧꯔꯤ ꯈꯪꯗꯦꯗ ꯇꯧꯔꯤꯁꯦ
ꯑꯩꯩ ꯆꯨꯝꯃꯤꯅꯦ ꯄꯩꯁꯥꯕꯨꯗꯤ ꯆꯐꯝꯝ ꯊꯣꯛꯄꯅꯤꯅꯦ ꯑꯩꯈꯣꯏꯁꯨ ꯂꯧ ꯎꯔꯤꯅꯦꯅ ꯇꯧꯔꯤꯁꯦ ꯄꯩꯁꯥ ꯌꯥꯝ ꯆꯪꯉꯤ ꯍꯥꯏꯗꯤ ꯍꯧꯖꯤꯛꯀꯥꯟꯁꯦ ꯄꯩꯁꯥ ꯆꯪꯗꯕ ꯑꯃꯇ ꯂꯩꯇꯦ ꯍꯧꯖꯤꯛ ꯍꯥꯏꯇꯥꯔꯦ ꯍꯥꯏꯗꯤ ꯏꯁꯤꯡꯗ ꯑꯣꯏꯔꯁꯨ ꯍꯧꯖꯤꯛꯀꯥꯟꯁꯤꯦ ꯆꯥꯡ ꯅꯥꯏꯔꯗꯁꯨ ꯅꯣꯡ ꯏꯁꯤꯡ ꯊꯥꯡ ꯆ ꯍꯥꯏ ꯌꯥ ꯆꯦꯟ ꯇꯧꯕꯅꯤꯅꯦ ꯍꯥꯏꯗꯤ ꯋꯥ ꯈꯣꯠꯇꯣꯛ ꯈꯣꯠꯇꯣꯛꯅ ꯇꯧꯅꯤꯅ ꯍꯥꯏꯗꯤ ꯁꯥꯕ ꯍꯦꯟꯅ ꯆꯥ ꯍꯠꯂꯛꯄꯗꯤ ꯅꯣꯡ ꯆꯨꯕꯩ ꯆꯁꯨ ꯋꯥꯊꯔꯛꯑꯦ ꯑꯗꯒꯤ ꯍꯥꯟꯅꯗꯤ ꯈꯨꯂꯪꯗ ꯆꯠꯂꯁꯤ꯭ꯔꯗꯤ ꯄꯩꯁꯥ ꯊꯣꯛꯐꯝꯗꯤ ꯂꯩꯔꯝꯃꯦ ꯍꯥꯏꯕ ꯍꯧꯖꯤꯛꯇꯤ ꯃꯦꯆꯤꯟꯅ ꯂꯣꯏ ꯁꯤꯟꯈꯤꯗꯒꯤ ꯈꯨꯂꯪ ꯆꯠꯄꯁꯨ ꯐꯪꯗ꯭ꯔꯦ ꯄꯩꯁꯥ ꯊꯣꯛꯐꯝꯁꯨ ꯑꯝ ꯂꯩꯇ꯭ꯔꯦ ꯍꯧꯖꯤꯛꯀꯤꯤ ꯍꯥꯏꯔ ꯂꯧ ꯈꯥꯎꯕ ꯍꯥꯏꯔꯃꯦ ꯆꯟꯅ ꯍꯥꯏꯔꯛꯑꯅꯤ ꯑꯗꯨ ꯏꯁꯩꯥꯁꯨ ꯃꯣꯏꯅꯁꯨ ꯑꯗꯨꯝ ꯍꯣꯡꯅꯤꯡꯕ ꯃꯤꯗꯗꯩꯗꯤ ꯍꯣꯏ ꯆꯪꯕ ꯈꯣꯠꯄ ꯆꯪꯕ ꯈꯣꯠꯄ ꯌꯥꯗꯕ ꯖꯒꯥꯗꯨꯅ ꯍꯦꯛ ꯃꯤꯅ ꯍꯦꯛ ꯈꯔ ꯅꯦꯛꯑꯒ ꯍꯦꯛ ꯆꯠꯄ ꯑꯦ ꯁꯝꯝꯕꯨ ꯈꯣꯏꯕ ꯀꯥꯟꯁꯤ ꯑꯗꯨꯝ ꯄꯣꯏꯠꯁꯟꯅ ꯑꯗꯨꯝ ꯈꯣꯏꯔꯦꯗꯅ ꯑꯗꯩ ꯑꯗꯣ ꯈꯪꯗꯦ ꯅꯁꯦ ꯍꯧꯖꯤꯛꯀꯥꯟꯁꯦ ꯈꯪꯗꯦ ꯍꯥꯏꯗꯤ ꯏꯁꯤꯡꯗ ꯆꯤꯡꯕ꯭ꯔꯁꯨ ꯊꯥꯎ ꯆꯪꯉꯗꯣ ꯍꯥꯏꯗꯤ ꯊꯥꯎꯁꯤ ꯇꯥꯛꯈꯠꯂꯦ ꯍꯧꯖꯤꯛꯀꯤ ꯃꯃꯤꯡꯒꯤꯁ ꯑꯗꯨꯁꯨ ꯅꯠꯇꯦ ꯄꯣ ꯆꯩꯁꯤꯦ ꯌꯦꯡꯉꯅꯦ ꯍꯧꯖꯤꯛ ꯀꯌꯥ ꯍꯧꯖꯤꯛ ꯀꯌꯥ ꯀꯌꯥ ꯃꯃꯜ ꯀꯌꯥ ꯀꯌꯥ ꯂꯩꯔꯒ ꯌꯦꯡꯉꯅꯦ ꯑꯁꯨꯛꯀꯤ ꯃꯇꯤꯛ ꯍꯦꯟꯒꯠꯂꯦ ꯍꯥꯏꯇꯥꯔꯦ ꯄꯨꯡ ꯄꯣꯠ ꯃꯃꯟꯁꯨ ꯊꯥꯎ ꯃꯃꯟꯁꯨ ꯑꯗꯩ ꯏꯁꯤꯡꯒꯤ ꯐꯪꯗꯕ ꯖꯒꯥ ꯍꯥꯏꯗꯤ ꯇꯨꯔꯦꯟ ꯑꯩꯈꯣꯏꯖꯦ ꯀꯩ ꯈꯔ ꯅꯛꯄꯅꯤ ꯑꯗꯨꯝ ꯍꯩꯌꯦ ꯈꯔ ꯅꯨꯡꯉꯥꯏ ꯗꯨꯝ ꯅꯨꯡꯉꯥꯏ ꯍꯥꯏꯇꯥꯔꯦ ꯅꯣꯏꯒꯤꯗꯤ ꯂꯥꯛꯄꯦꯁꯨ ꯍꯥꯏ ꯇꯤꯡꯉꯝꯃꯦ ꯍꯥꯏꯇꯥꯔꯦ ꯍꯥꯏꯗꯤ ꯃꯣꯏ ꯄꯥꯏꯔꯛ ꯇꯤꯡꯕ ꯈꯣꯠꯄ ꯋꯥꯊꯣꯛꯑꯁꯤ ꯍꯖꯤꯛꯀꯥꯟꯁꯤ ꯑꯩꯅ ꯍꯥꯏꯔꯦ ꯂꯧ ꯎꯕꯗ ꯑꯗꯨꯝ ꯐꯧꯗꯨ ꯍꯨꯟꯕꯗꯗ ꯑꯃꯨꯛ ꯂꯤꯟꯅ ꯑꯗꯨ ꯌꯥꯎ ꯍꯥꯏꯗꯤ ꯃꯣꯏꯒꯤ ꯍꯥꯏꯗꯤ ꯖꯤꯂꯥꯒꯤ ꯍꯤꯗꯥꯛꯄ ꯍꯥꯏꯕꯅꯦ ꯕꯤꯌꯥꯕꯨ ꯍꯥꯏꯕꯅꯦ ꯇꯤꯟ ꯇꯥꯗꯅꯕꯕꯨ ꯍꯥꯏꯕꯅꯦ ꯌꯥꯝ ꯊꯣꯛꯑꯦꯗꯅ ꯍꯧꯖꯤꯛꯇꯤ ꯂꯣꯏ ꯆꯪꯅꯩꯗꯅ ꯑꯩ ꯐꯥꯎ ꯐ ꯍꯤꯗꯥꯛꯀꯤ ꯑꯗꯨꯒꯕ ꯍꯤꯗꯥꯛ ꯇꯨ ꯆꯥꯏꯗ꯭ꯔꯗꯤ ꯐꯗ꯭ꯔꯦ ꯀꯁꯔꯦꯟꯒꯤ ꯑꯣꯏꯕ ꯑꯩꯈꯣꯏꯅ ꯈꯨꯁꯦꯝꯒꯤ ꯑꯣꯏꯕ ꯍꯥꯞꯄꯒꯅ ꯍꯥꯏꯗꯤ ꯐꯧꯁ ꯌꯥꯝꯊꯣꯛꯇꯗꯅ
ꯊꯣꯛꯇꯦ ꯊꯣꯛꯦ
ꯑꯗꯨꯝꯕ ꯑꯗꯨꯝꯕ ꯍꯥꯏꯗꯤ ꯂꯩꯔ ꯈꯣꯠꯂ ꯁꯤꯖꯤꯟꯅ ꯇꯥꯔꯒꯗꯤ ꯑꯗꯨꯝ ꯍꯧꯕꯁꯦ ꯑꯗꯨꯝ ꯐꯅꯥꯝ ꯌꯥꯝꯗ꯭ꯔꯃꯛꯁꯨ ꯑꯗꯨꯝ ꯑꯥ ꯁꯪꯒꯝ ꯑꯃꯗ ꯑꯗꯨꯝ ꯇꯔꯥꯍꯨꯝꯗꯣꯏ ꯇꯔꯥꯃꯔꯤ ꯇꯔꯥꯎꯉꯥ ꯑꯗꯨꯝ ꯇꯣꯑꯦꯗꯥ ꯈꯪꯒꯅꯤ
ꯃꯣꯏ ꯂꯧ ꯂꯧ ꯎꯕ ꯍꯥꯏꯔ ꯑꯈꯣꯏ ꯁꯨꯝ ꯑꯦꯕ ꯕꯤꯗ ꯐꯣꯟꯗꯒ ꯁꯨꯝ ꯊꯦꯡꯅꯕꯗꯀꯣ ꯁꯨꯃꯥꯏꯅ ꯇꯧꯔꯕꯅꯤ ꯃꯣꯏ ꯂꯧ ꯂꯧꯖꯦ ꯑꯈꯣꯏ ꯎꯔ ꯃꯇꯨꯡꯗꯥ ꯐꯧ ꯑ ꯂꯧꯖꯤ ꯈꯥ ꯈꯥ ꯍꯧꯔꯛꯄꯩ ꯀꯥꯞ ꯑꯃꯃꯨꯛ ꯑꯃ ꯃꯈꯥꯏꯃꯨꯛ ꯋꯥ ꯋꯥꯡꯄꯩ ꯇꯥꯏꯃꯤꯡꯒꯤꯖꯦ
ꯑ
ꯁꯤꯗꯒ ꯁꯨꯝ ꯉꯥꯅꯨ ꯊꯥꯖꯟꯕ ꯈꯣꯠꯆꯟꯕꯒ ꯍꯥꯏꯗꯤ ꯃꯈꯣꯡꯗꯣ ꯁꯨꯝ ꯑꯩꯈꯣꯏ ꯃꯤꯅ ꯇꯦꯡꯗꯣꯏ ꯁꯔꯨꯛꯄꯨꯗꯤ ꯉꯥꯅꯨꯅ ꯁꯨꯟ ꯇꯤꯟ ꯀꯥꯡꯁꯨꯝ ꯐꯥꯗꯣꯛꯑ ꯈꯣꯠ ꯑꯗꯨꯝ ꯇꯧꯕꯗ ꯑꯗꯨꯃꯥꯏꯅ ꯇꯧꯕꯗꯣ ꯐꯧ ꯐꯧ ꯌꯥꯝ ꯊꯣꯛꯑꯦ ꯅꯣꯏ ꯑꯗꯨꯝꯕꯗꯤ ꯇꯧꯅꯗꯕꯣ
ꯑꯈꯣꯏ ꯑꯗꯨꯨꯝꯕꯗꯨꯗꯤ ꯍꯥꯏꯗꯤ ꯄꯥꯛ ꯄꯥꯛ ꯍꯥꯏꯗꯤ ꯑ ꯑꯦꯃꯦꯗꯣ ꯑꯗꯒꯤ ꯀꯦꯁ ꯃꯄꯥꯥꯜꯂꯣꯝ ꯇꯧꯕ ꯗꯤ ꯌꯦꯡꯗꯦ ꯑꯗꯨꯝ ꯍꯥꯏꯗꯤ ꯑꯍꯜ ꯂꯃꯟ ꯃꯃꯥꯡꯗꯒꯤ ꯆꯥꯅꯔꯛꯄꯗꯣ ꯎꯝ ꯇꯧꯗꯨꯅ ꯍꯥꯏꯗꯤ ꯑꯌꯥꯝꯕꯅ ꯑꯩꯈꯣꯏꯗꯤ ꯃꯣꯏꯁꯤꯡꯒꯤ ꯑ ꯑꯥꯔꯇꯤꯐꯤꯁꯦꯜ ꯄꯣꯠꯁꯦ ꯑꯌꯥꯝꯕ ꯁꯤꯖꯤꯟꯅꯗꯦ ꯍꯥꯏ ꯇꯔꯦ ꯊꯥꯏꯅꯒꯤ ꯑꯍꯟ ꯂꯝꯟꯁꯤꯡꯗꯤ ꯍꯥꯏꯗꯤ ꯑꯃꯥ ꯁꯥꯒꯤ ꯍꯥꯏꯗꯤ ꯂꯩꯍꯥꯎꯁꯨ ꯂꯂꯁꯦꯝꯃ ꯈꯣꯠꯂꯒ ꯍꯥꯏꯗꯤ ꯁꯟꯊꯤ ꯇꯑꯣꯏꯔꯖꯨ ꯁꯟ ꯂꯣꯏꯕꯗꯥ ꯂꯣꯏꯕꯅꯤꯅ ꯍꯥꯏꯗꯤ ꯁꯟꯊꯤꯗꯒꯥ ꯗꯣꯠꯇꯅ ꯍꯥꯏꯗꯤ ꯂꯩꯗꯅ ꯍꯥꯏꯗꯤ ꯊꯥꯏꯅꯒꯤꯗꯤ ꯑꯗꯨꯝ ꯇꯧꯋꯦꯗꯅ ꯍꯥꯏꯗꯤ ꯈꯨꯠꯁꯦꯝꯒꯤ ꯑꯣꯏꯕꯣ ꯅꯪꯅ ꯑꯌꯥꯝꯕ ꯑꯃ ꯇꯧꯋꯦꯗꯅ ꯑꯗꯨ ꯑꯗꯨꯝ ꯆꯥꯅꯕ ꯆꯥꯅꯩ ꯗꯨ ꯑꯣ ꯀꯣꯛ ꯑꯣꯛꯀꯤ ꯆꯥꯡꯁꯦ ꯌꯥꯝ ꯍꯟꯊꯩꯌꯦ ꯑꯩꯈꯣꯏꯒ ꯍꯥꯏꯔꯗꯣ ꯐꯕꯗꯤ ꯑꯗꯨꯅꯗꯤ ꯍꯦꯟꯕ ꯍꯥ ꯃꯣꯏꯒꯤꯗꯤ ꯂꯥꯍꯦꯇꯥ ꯍꯥꯏꯕꯗꯨꯒꯤꯗꯤ ꯑꯗꯨꯅ ꯅꯣꯏꯗꯤ ꯀꯃꯥꯏ ꯀꯃꯥꯏꯅ ꯇꯧꯒꯦ ꯍꯥꯏꯗꯤ ꯅꯦꯆꯔꯦꯜꯒꯤ ꯍꯥꯏꯗꯤ ꯑꯩꯈꯣꯏꯒꯤ ꯑꯗꯨꯒ ꯄꯣꯠ ꯆꯩꯩ ꯑꯣꯏꯅ ꯁꯤꯖꯤꯟꯅꯕ ꯅꯠꯇ꯭ꯔꯒ ꯃꯣꯏꯒꯤ ꯍꯖꯤꯛ ꯊꯣꯛꯏꯕ ꯑꯅꯧ ꯑꯅꯧꯕ ꯁꯦꯝꯃꯤ ꯀꯌꯥ ꯀꯃꯥꯏꯅ ꯇꯧꯅꯤ
ꯍꯥꯔꯁꯦ ꯑꯅꯧ ꯑꯅꯧꯕ ꯂꯩ ꯑꯗꯨꯝ ꯁꯤꯖꯤꯟꯅꯩꯌꯦ ꯍꯥꯔ ꯍꯧꯖꯤꯛꯀꯥꯟ ꯕ꯭ꯔꯣꯀꯦꯠꯁꯨ ꯂꯩꯕꯅꯤꯅ ꯍꯥꯔꯁꯨ ꯄꯥꯛ ꯐꯪꯗꯦ ꯇꯧꯔꯤꯁꯦ ꯑꯗꯨꯝ ꯐꯪꯗꯕꯅꯤꯅ ꯀ꯭ꯌꯨꯗ ꯂꯦꯞꯄꯒ ꯑꯗꯨꯝ ꯍꯥꯔ ꯂꯩꯕꯗ ꯑꯗꯨꯝ ꯑꯥꯥ ꯅꯨꯃꯤꯠ ꯆꯨꯞ ꯄꯝ ꯆꯪꯉꯦ ꯀ꯭ꯌꯨ ꯂꯦꯞꯄ ꯍꯧꯔꯗꯤ ꯐꯪꯏꯤ ꯐꯪꯗꯦ ꯇꯧꯔ ꯗꯨꯀꯥꯟꯁꯦ ꯑꯌꯥꯝ ꯁꯋꯥꯏꯖꯤ ꯁꯤꯟ ꯊꯨꯡ ꯆꯠꯂꯤꯅꯦꯕ ꯆꯠꯄꯗꯨꯗ ꯑꯗꯨꯝ ꯗꯨꯛ ꯗꯨꯀꯥꯟꯁꯦ ꯌꯥꯗ꯭ꯔꯦꯕ ꯍꯥꯏꯗꯤ ꯑꯃꯗꯝ ꯆꯠ ꯑꯃꯗꯝ ꯆꯠ ꯇꯧꯔ ꯇꯧꯔꯤꯉꯩꯗ ꯃꯇꯝꯖꯦ ꯑꯗꯨꯝ ꯂꯧꯔ ꯆꯠ ꯃꯠ ꯃꯇꯝꯖꯦ ꯑꯌꯥꯝ ꯂꯧꯂꯔꯃꯤꯅ ꯑꯗꯨꯝ ꯍꯥꯏꯗꯤ ꯅꯨꯃꯤꯠ ꯆꯨꯞꯄꯝ ꯆꯪꯉꯦ ꯍꯥꯔ ꯂꯧ ꯆꯄ ꯑꯗꯨꯗ ꯑꯗꯨꯝ ꯅꯣꯡꯃꯖꯦ ꯄꯨꯔꯞ ꯀꯥꯏꯊꯣꯛꯇ꯭ꯔꯗꯤ ꯍꯥꯔ ꯁꯨꯐꯥꯎ ꯐꯪꯗꯕꯒꯤ ꯃꯑꯣꯡꯅꯦꯕ ꯇꯧꯔꯤꯖꯦ ꯑꯈꯣꯏꯔꯣꯝ ꯇꯧꯔꯤꯖꯦ ꯍꯧꯖꯤꯛ
ꯑꯧꯗꯨꯗꯩ ꯑꯃꯨꯛ ꯂꯝꯖꯨ ꯑꯃꯨꯛ ꯂꯥꯞꯅꯝꯅꯤ ꯗꯨꯀꯥꯟꯖꯨ ꯃꯨꯛ ꯂꯥꯞꯄꯅꯤꯅ ꯑꯃꯨꯛ ꯆꯠꯄ ꯈꯣꯠꯄ ꯑꯗꯨꯝ ꯀꯩꯅꯣ ꯇꯧꯕ ꯈꯣꯠꯄꯖꯦ ꯍꯦꯛꯇ ꯌꯥꯗꯕ
ꯎꯝ ꯑꯗꯨꯅꯤꯅꯦ ꯍꯟꯗꯛ ꯍꯧꯖꯤꯛ ꯃꯇꯝꯁꯤ ꯊꯕꯛ ꯑꯃ ꯇꯧꯔꯦ ꯄꯩꯁꯥꯗꯅꯦꯅꯦ ꯗꯤꯄꯦꯟ ꯑꯣꯏꯅ ꯇꯧꯔꯤ ꯇꯧ ꯄꯩꯁꯥꯁꯤ ꯌꯥꯎꯗ꯭ꯔꯗꯤ ꯄꯨꯟꯁꯤꯁꯦ ꯍꯤꯡꯕ ꯌꯥꯕ ꯗꯤꯅꯦ ꯍꯥꯏꯗꯤ ꯄꯩꯁꯥꯖꯤꯅ ꯂꯣꯏꯅ ꯑꯥ ꯅꯨꯡꯉꯥꯏꯒꯦ ꯐꯪꯉꯦ ꯄꯩꯁꯥ ꯑꯗꯒꯤ ꯑꯍꯥꯎꯕ ꯆꯥꯒꯦ ꯄꯩꯁꯥ ꯑꯗꯒꯤ ꯑꯩꯈꯣꯏ ꯅꯅꯥꯟ ꯂꯩꯒꯦꯁꯨ ꯄꯩꯁꯥ ꯄꯩꯁꯥ ꯉꯥꯛꯇꯅꯤ ꯄꯩꯁꯥꯖꯤꯗꯤ ꯚꯥꯏ ꯍꯛꯆꯥꯡꯁꯦ ꯄꯩꯁꯥꯥꯁ ꯀꯣ ꯅꯍꯔꯥꯎꯗꯔꯤꯉꯩ ꯃꯇꯝꯁꯤꯗꯀꯣ ꯌꯥꯗꯦ ꯑꯩꯈꯣꯏꯁꯦ ꯍꯥꯏꯌꯦꯡ ꯍꯟꯅꯨꯔꯀꯥꯟꯗ ꯍꯌꯦꯡ ꯁꯣꯏꯗꯅꯥ ꯑꯩꯈꯣꯏꯁꯨ ꯃꯇꯝ ꯑꯃꯗ ꯅꯨꯄꯤ ꯊꯤꯔꯛꯀꯅꯤ ꯁꯨ ꯄꯣꯂꯛꯀꯅꯤ ꯒꯤ ꯍꯥꯏꯗꯤ ꯃꯣꯏꯒꯤ ꯄꯦꯟꯅꯕ ꯇꯧꯅꯕ ꯑꯗꯨ ꯄꯦꯅꯕꯩꯗꯃꯛꯇ ꯄꯩꯁꯥꯁꯦ ꯍꯥꯟꯅ ꯇꯥꯟꯁꯤꯟ ꯂꯧꯕ ꯑꯉꯥꯡ ꯑꯣꯏꯔꯤꯉꯩꯁꯤꯗ ꯊꯤꯗꯔ꯭ꯤꯉꯩꯁꯤꯗ ꯉꯥꯟꯇꯥꯅ ꯑꯗꯨꯅ ꯎꯝ ꯋꯥꯔꯁꯨ ꯋꯥꯅ ꯁꯨꯔꯖꯨ ꯁꯨꯅ ꯑꯩꯗꯤ ꯀꯟꯅ ꯈꯣꯏ ꯄꯩꯁꯥ ꯄꯥꯏꯗꯕ ꯌꯥꯗꯦ ꯍꯥꯏꯔꯒ ꯂꯥꯏꯔꯕ ꯑꯈꯣꯏꯗꯤ ꯑꯗꯨꯃꯥꯏꯅ ꯇꯧꯔꯒ ꯍꯣꯠꯅꯗꯔꯗꯤ ꯌꯥꯗ꯭ꯔꯦꯕꯆꯤꯃꯥꯇꯝꯁꯤ ꯄꯩꯁꯥ ꯄꯥꯏꯅ ꯍꯣꯠꯅꯕꯗ
ꯄꯩ ꯄꯤꯠ ꯄꯩꯁꯥꯖꯨ ꯇꯥꯟꯗ ꯌꯥꯗꯦ ꯇꯧꯔꯤꯖꯦ ꯆꯥꯕ ꯊꯛꯄꯗꯨꯁꯨ ꯈꯔ ꯀꯣꯝ ꯃꯥꯏꯟ ꯆꯥꯅꯤꯡꯉꯤꯅꯦ ꯇꯧꯔꯤꯖꯦ
ꯍꯧꯖꯤꯀꯥꯟꯁꯤꯕꯨ ꯑꯩꯈꯣꯏ ꯃꯃꯥ ꯍꯣꯏ ꯕꯕꯥꯍꯣꯏ ꯑꯇꯦꯛ ꯑꯒ ꯑꯅꯥ ꯑꯌꯦꯛ ꯑꯝꯇ ꯌꯥꯎꯅꯗꯦꯀꯣ ꯑꯗꯨꯝ ꯑꯗꯨꯝ ꯂꯩꯖꯔꯤ
ꯑꯅꯥ ꯑꯅꯥ ꯑꯌꯦꯛ ꯀ ꯌꯥꯎꯗꯦ ꯑꯗꯨꯝ ꯂꯩꯌꯦ ꯊꯕꯛ ꯏꯪꯈꯥꯡ ꯈꯔ ꯆꯠ ꯑꯃ ꯈꯔ ꯆꯠ ꯍꯟ ꯍꯟꯗꯛꯇꯤ ꯁꯥ ꯁꯟ ꯈꯔ ꯂꯣꯏꯕꯅꯦ
ꯁꯥꯖꯟ ꯈꯔ ꯂꯣꯏꯕꯁꯦ ꯀꯃꯥꯏꯅ ꯇꯧꯒꯦ ꯑꯁ ꯑꯣ ꯑꯣꯛ ꯄꯨꯛ ꯈꯔꯗꯤ ꯆꯥꯎꯕ ꯍꯦꯟꯗ ꯍꯦꯟꯗꯦ ꯍꯥꯏꯗꯤ ꯑꯣꯛꯁꯦ ꯑꯈꯣꯏꯅ ꯑꯉꯥꯡ ꯑꯣꯏꯔꯤꯌꯥꯟꯗ ꯃꯣꯏ ꯄꯤꯛꯏꯉꯩꯗ ꯁꯨꯝ ꯑꯥ ꯍꯤꯗꯥꯛ ꯇꯤꯟ ꯍꯤꯗꯥꯛ ꯊꯥꯍꯧꯗ꯭ꯔꯦ ꯇꯤꯟꯅꯦ ꯇꯤꯟ ꯍꯤꯗꯥꯛ ꯊꯥꯍꯧꯗꯕꯒꯤ ꯑꯣꯛꯁꯦ ꯇꯤꯟ ꯆꯦꯜꯂꯒ ꯑꯩꯗꯤ ꯑꯣꯛꯇꯖꯨ ꯂꯩꯅ ꯇꯤꯟ ꯆꯦꯜꯂꯗꯤ ꯆꯥꯎꯔ ꯆꯥꯎꯕ ꯇꯞꯄꯦꯕ ꯑꯗꯨꯒꯤ ꯇꯤꯟꯗꯣ ꯑꯁ ꯇꯤꯟ ꯍꯤꯗꯥꯛ ꯀꯥꯞꯅꯕ ꯍꯣꯠꯅꯕꯗ ꯑꯁ ꯑꯣꯛ ꯐꯥꯔ ꯐꯥꯔ ꯀꯥꯞꯄꯗ ꯀꯏ ꯃꯇꯝꯁꯤ ꯃꯇꯝꯁꯨ ꯆꯪꯕ ꯄꯩꯁꯥꯁꯨ ꯆꯪꯕ ꯆꯥꯎꯕꯁꯨ ꯍꯦꯟꯗꯦ ꯑꯃꯨꯛ ꯖꯣꯜ ꯖꯣꯜꯂꯖꯨ ꯄꯩꯁꯥꯗꯨ ꯑꯃꯨꯛ ꯃꯥꯡꯗꯕ ꯑꯗꯒꯤ ꯍꯟꯗꯛ ꯃꯔꯛꯁꯦ ꯈꯪꯗꯦ ꯇꯧꯔꯤꯁꯦ ꯑꯣꯛ ꯈꯔ ꯂꯣꯢꯅ ꯇꯧꯔꯤꯁꯦ ꯃꯤ ꯃꯤꯅ ꯃꯤꯅ ꯂꯣꯏꯕꯗꯤ ꯑꯣꯛꯆꯦ ꯖꯔ ꯆꯥꯎ ꯂꯣꯏꯔꯦ ꯑꯈꯣꯏ ꯂꯣꯏꯕꯖꯦ ꯇꯤꯟ ꯗꯥꯛꯁꯨ ꯑꯈꯣꯏꯅ ꯂꯣꯏꯕ ꯍꯩꯠ ꯗꯕꯩꯔ ꯀꯩꯅꯣ ꯅꯣꯏ ꯑꯣꯛ ꯂꯣꯏꯕꯒꯤ ꯅꯣꯂꯦꯖ ꯀ ꯂꯩꯕ꯭ꯔꯣ
ꯑꯩ ꯚꯥꯏ ꯆꯨꯝꯃꯦ ꯍꯧꯖꯤꯛꯀꯥꯟꯁꯤ ꯎꯛꯂꯣꯏꯕꯥ ꯌꯥꯝꯅ ꯕꯔꯥ ꯀꯥꯔꯦ ꯍꯥꯏꯗꯤ ꯂꯥꯏꯅꯥꯗ ꯂꯥꯑꯁꯨ ꯂꯣꯏꯅ ꯇꯛꯇꯅ ꯁꯤꯗꯣꯔꯤꯕꯅꯤꯗꯣ ꯍꯥꯏꯗꯤ ꯑꯣ ꯂꯣꯏꯕꯩꯁꯦ ꯑꯩꯁꯦ ꯄꯥꯛꯁꯦ ꯕꯗꯤ ꯄꯥꯛ ꯂꯣꯏꯗꯕꯅꯤꯅ ꯄꯥꯛꯁꯨ ꯈꯪꯕꯤꯗ ꯑꯩ ꯁꯤ ꯉꯥꯏꯗꯒꯤ ꯃꯣꯏꯒꯤ ꯎꯝ ꯍꯨꯝ ꯆꯥꯡ ꯅꯥꯏꯅꯥ ꯑꯗꯨꯅ ꯄꯤꯖꯗꯅ ꯈꯣꯠꯇꯅ ꯑꯗꯨꯃꯥꯏꯅ ꯍꯥꯏꯗꯤ ꯃꯇꯝꯗꯨꯒꯤ ꯃꯇꯝ ꯃꯇꯝꯒꯤ ꯍꯥꯏꯗꯤꯔ ꯈꯤꯇꯪꯗ ꯑꯣꯏꯔꯁꯨ ꯍꯥ ꯍꯤꯗꯥꯛ ꯑ ꯇꯤꯟ ꯍꯤꯗꯥꯛꯇ ꯑꯣꯏꯔꯖꯨ ꯊꯥꯕꯤꯕ ꯑꯗꯒꯤ ꯑꯏ ꯍꯤꯗꯥꯛ ꯀꯥꯞꯁꯨ ꯈꯔ ꯀꯥꯞꯊꯣꯛꯄꯤꯕ ꯑꯗꯨꯗ ꯂꯥꯏꯅꯥ ꯆꯪꯗꯅꯕ ꯑꯗꯨꯃꯥꯏꯅ ꯇꯧ ꯑꯥ ꯍꯥꯄꯅ ꯇꯧꯅꯤꯡꯉꯦ ꯍꯥꯏꯗꯤ ꯆꯥꯎꯅꯕ ꯃꯤ ꯍꯧꯖꯤꯛꯀꯥꯟꯗꯤ ꯂꯩꯗꯅ ꯍꯥꯏꯗꯤ ꯌꯥꯝ ꯆꯥꯎꯅꯕ ꯍꯤꯗꯥꯛ ꯌꯥꯝ ꯂꯩꯕꯅꯤ ꯊꯣꯛꯑꯕꯅꯤ
ꯂꯩ
ꯆꯥꯛꯁꯤ ꯃꯩꯅ ꯆꯥꯔꯤꯕ ꯃ ꯆꯥꯛ ꯈꯔ ꯍꯟꯕ ꯍꯥꯏꯗꯤ ꯑꯗꯨꯨꯝ ꯆꯥꯔꯦ ꯍꯥꯏꯗꯤ ꯁꯨꯝ ꯇꯜꯂꯛꯑꯦꯗꯅ ꯁꯨꯝ ꯆꯥꯁꯤꯜꯂꯑꯗꯤ ꯃꯣꯏꯗ ꯑꯗꯨꯝ ꯍꯥꯏꯗꯤ ꯑꯍꯥꯎꯕ ꯆꯥꯅꯤꯡꯕꯅꯦ ꯑꯗꯨꯅ ꯑꯗꯨꯝꯕꯗꯣ ꯍꯥꯎ ꯄꯗ ꯑꯗꯨꯝꯕꯗꯨ ꯈꯔ ꯂꯩꯗꯅ ꯍ ꯑꯗꯨꯝꯕꯗꯣ ꯍꯥꯞ ꯂꯩꯔꯒ ꯃꯤꯉꯣꯟꯗ ꯗ ꯍꯥꯞꯄ ꯍꯥꯏꯇꯥꯔꯦꯅꯦ ꯑꯈꯣꯏꯅ ꯌ ꯑꯈꯣꯌꯗ ꯀꯥꯟꯅꯗꯦ ꯍꯥꯏꯇꯥꯔꯦ ꯊꯗꯤ ꯌꯥꯝ ꯀꯥꯟꯅꯩ ꯀꯥꯟꯅꯅꯤ ꯍꯥꯏꯇꯥꯔꯦ ꯈꯪꯗꯦ ꯍꯧꯖꯤꯛ ꯀꯥꯟꯁꯦ ꯂꯩꯅꯁꯦ ꯌꯥꯝ ꯂꯩꯕꯅꯤꯅ ꯑꯣꯛꯁꯤ ꯍꯦꯛꯇ ꯂꯣꯏꯕꯖꯤ ꯌꯥꯝ ꯆꯦꯛꯁꯤꯟꯅ ꯂꯣꯏꯖꯔꯤꯈꯩ ꯑꯗꯨꯝ ꯅꯥꯔꯛꯄꯏ ꯇꯥꯛꯄꯅ ꯁꯤꯗꯅꯤ ꯀꯌꯥꯃꯨ ꯂꯣꯏꯅꯣ ꯑꯣꯛꯁꯦ
ꯐꯣꯛꯁꯦ ꯇꯔꯥꯃꯔꯤ ꯂꯣꯏꯕꯅꯤ ꯑꯩꯈꯣꯏꯅ ꯁꯨꯃꯥꯏꯅ ꯇꯧꯕꯅꯤ ꯍꯤꯗꯥꯛ ꯀꯥꯞꯄ ꯃꯇꯝꯁꯦ ꯑꯩꯈꯣꯏꯅ ꯑꯩꯗꯤ ꯈꯪꯡꯗꯕ ꯈꯪꯉꯨꯗꯕ ꯍꯥꯏꯗꯤ ꯁꯨꯝꯕ ꯆꯥꯎꯔ ꯀꯥꯏꯅ ꯁꯨꯃꯥꯏꯅ ꯄꯤꯔꯅꯤ ꯈꯣꯠꯅꯤꯗꯣ ꯑꯈꯣꯏꯅ ꯈꯪꯅꯣ ꯑꯩꯈꯣꯏ ꯊꯥꯎꯕꯗꯤ ꯑꯣꯛꯁꯦ ꯆꯥꯎꯔꯛꯏ ꯆꯥꯎꯕ ꯇꯞꯄꯤ ꯇꯞꯄꯤꯅ ꯁꯨꯝ ꯗꯣꯛꯇꯔꯗ ꯍꯪꯉꯒ ꯐꯪꯉꯀꯥꯟꯗ ꯃꯣꯏ ꯁꯨꯃꯥꯏ ꯁꯨꯃꯥꯏꯅ ꯇꯤꯟ ꯆꯦꯜꯂꯦ ꯈꯣꯠꯂꯦ ꯃꯣꯏꯅ ꯍꯥꯏꯔꯛꯄꯅꯦ ꯑꯩꯈꯣꯏ ꯍꯥꯏꯔꯛꯄꯗꯒꯤ ꯑꯗꯨꯩ ꯍꯤꯗꯥꯛ ꯅꯨꯡ ꯀꯥꯞ ꯈꯣ ꯇꯧꯕꯅꯤ ꯑꯗꯨꯗ
ꯑꯣ ꯑꯗꯨꯗꯤ ꯚꯥꯏ ꯑꯩꯒꯤꯁꯦ ꯍꯟꯗꯛ ꯑꯍ ꯍꯟꯗꯛ ꯇꯥꯛꯑꯦ ꯄꯣꯛꯁꯦ
ꯎꯝ ꯑꯍꯥꯟꯕ ꯂꯣꯏꯕꯅꯦ
ꯑ ꯑꯗꯨꯅꯅꯤꯅꯦ ꯑꯗꯨꯗꯤ ꯍꯥꯏꯗꯤ ꯑꯗꯨꯅꯦ ꯈꯪꯁꯤꯦ ꯎꯝꯗꯤ ꯎꯝ ꯑꯗꯨꯃꯥꯏꯅ ꯇꯧꯖꯗꯦ ꯑꯗꯨ ꯌꯥꯔꯤꯈꯩ ꯑ ꯃꯁꯤꯤꯟ ꯆꯥꯛ ꯆꯥ ꯄꯤꯖꯕꯤꯕ ꯚꯤꯇꯥꯃꯤꯟꯒꯁꯤꯦ ꯆꯥꯡ ꯅꯥꯏꯅ ꯊꯥꯛꯕꯤꯕ ꯍꯥꯏꯗꯤ ꯍꯥꯏꯗꯤ ꯆꯥꯎꯅꯕꯒꯤꯗꯃꯛꯇ ꯍꯥꯏꯗꯤꯥꯛ ꯈꯗꯤ ꯆꯥꯡꯅꯥ ꯕꯗꯤ ꯃꯣꯏꯒꯤ ꯆꯥꯎꯅꯕ ꯈꯣꯠꯅꯕ ꯌꯥꯝꯅ ꯆꯥꯡ ꯅꯥꯏꯅ ꯄꯤꯖꯔꯀꯥꯟꯗ ꯆꯥꯎꯈ꯭ꯔ ꯌꯦ ꯑꯗꯨ ꯇꯔꯗꯤ ꯍꯧꯖꯤꯀꯥꯁꯤ ꯂꯩꯅ ꯍꯥꯏꯖꯤ ꯑꯩꯈꯣꯏꯅꯤ ꯄꯩꯁꯥ ꯃ ꯃꯥꯡꯒꯅꯤꯀꯣ
ꯃꯣꯏ ꯃꯊꯪꯗꯩꯗꯤ ꯃꯆꯤꯟꯖꯥꯛ ꯊꯥꯛꯄꯤꯗꯣ ꯃꯆꯤꯟꯖꯥꯛ ꯃꯆꯤꯟꯖꯥꯛ ꯊꯥꯛꯄꯤꯗꯣ ꯑꯗꯨ ꯑꯣꯏꯅ ꯇꯧꯒꯦ ꯍꯥꯏꯗꯤ ꯃꯆꯤꯟꯖꯥꯛ ꯊꯥꯛꯄꯤꯗꯩꯗꯤ ꯃꯆꯤꯟꯖꯥꯛꯇꯣ ꯊꯥꯛꯑꯒ ꯍꯤꯗꯥꯛ ꯅꯨꯡꯗꯣ ꯈꯔ ꯄꯤꯖꯔꯒ ꯈꯔ ꯒ꯭ꯔꯣꯠ ꯂꯩꯅꯕꯒꯤꯗꯤ ꯌꯥꯝ ꯊꯨꯝ ꯆꯥꯎꯅꯕ ꯑꯗꯨꯃꯥꯏꯅ ꯄꯤꯖꯒꯦ ꯇꯧꯕ ꯃꯍ ꯍꯥꯗꯀꯤꯅ ꯈꯔ ꯑꯩꯈꯣꯏ ꯁꯣꯏꯈ꯭ꯔꯦꯕꯀꯣ ꯁꯣꯏꯈ꯭ꯔꯕꯅꯤꯅ ꯑꯗꯣ ꯃꯊꯪꯗꯩꯗꯤ ꯑꯗꯨꯃꯥꯏꯅ ꯇꯧꯒꯦꯅ ꯈꯜꯂꯤ
ꯍꯣꯏ ꯇꯧ ꯀꯥꯏ
ꯄꯩꯁꯥꯅꯤꯅꯦ ꯄꯩꯁꯥꯗꯣ ꯃꯌꯥꯝ ꯆꯪꯉ ꯄꯣꯠꯅꯤ ꯑꯗꯨ ꯄꯩꯁꯥ ꯑꯗꯨꯝ ꯆꯪꯕꯗ ꯑꯗꯨꯝ ꯃꯤꯅꯗꯤ ꯄꯩꯁꯥ ꯐꯪꯉꯦ ꯈꯇꯪ ꯎꯕ ꯀꯣꯏ ꯑ